ꯍꯜꯂꯣ ꯀ ꯇꯉ ꯇꯥꯔꯦ
ꯑꯦ ꯉꯁꯤꯗꯤ ꯅꯦꯠꯋꯥꯛ ꯅꯨꯡꯉꯥꯏꯇꯕꯒꯨꯝꯕ ꯅꯋꯥꯛ ꯅꯨꯡꯉꯥꯏꯇꯕꯒꯨꯝꯕ ꯂꯩꯇꯕ ꯃꯥꯜꯂꯦꯗ
ꯑꯁ ꯑꯁꯅꯤ ꯑ ꯍꯥ ꯎꯝ ꯁꯤꯗꯤ ꯌꯥꯝ ꯅꯨꯡꯉꯥꯏꯦ
ꯑꯗꯨꯅꯦ ꯃꯩ ꯃꯩꯗꯤ ꯂꯥꯛꯄ꯭ꯔꯣ ꯅꯣꯏꯗ
ꯂ ꯑꯦ
ꯈꯦꯄꯠ ꯄꯊꯔꯤꯗꯨꯗꯤ ꯃꯩ ꯂꯥꯛꯒꯤ ꯍꯦꯅꯦ ꯉꯥꯛꯀꯨꯍꯦ ꯄꯥꯊ꯭ꯔꯤꯗꯗꯤ ꯃꯩ ꯂꯥꯛꯇꯦ ꯍꯥꯏꯅꯦ
ꯑꯣ ꯀꯩ ꯀꯩ ꯀꯩꯗꯧꯕꯒꯦ ꯔꯦ
ꯑꯩꯁꯦ ꯈꯪꯗꯦꯦ ꯃꯩ ꯂꯥꯛ ꯇ ꯑꯗꯨꯝ ꯍꯥꯏꯅꯩ
ꯀꯦ
ꯑꯩ ꯑꯩ ꯈꯪꯒꯦ ꯉꯁꯥꯏ ꯐꯣꯟ ꯇꯧꯕꯗꯨꯗ ꯏꯕꯥꯏꯅ ꯍꯥꯏꯔꯛꯄꯅꯦ
ꯑ ꯍꯣꯏ ꯑꯗꯣ ꯑ ꯑꯧ ꯉꯁꯥ ꯂꯥꯛꯇꯕꯅꯦ ꯍꯧꯖꯤꯛꯀꯤ ꯑꯃꯨꯛ ꯂꯥꯛꯑꯦꯅ ꯑꯩꯠ ꯊꯥꯔꯇꯤ ꯑꯩ ꯑꯩꯠ ꯊꯥꯔꯇꯤ ꯑꯩꯠ ꯐꯣꯔꯇꯤ ꯁꯝꯊꯤꯡ ꯑꯗꯨꯃꯥꯏꯗ ꯂꯥꯛꯄ ꯃꯥꯜꯂꯦ
ꯑꯗꯨ ꯑꯗꯨ ꯂꯥꯛꯑꯕꯅꯦ ꯃꯣꯏꯁꯨꯦ
ꯍ ꯂ ꯏ ꯇꯃꯂ ꯂꯃꯤꯅ ꯌꯦꯉꯗꯣ
ꯌꯦꯡꯒꯤꯤ ꯇꯋꯦ ꯍꯥꯎꯔꯥꯕꯅꯤ ꯄꯔꯇꯤ ꯈ ꯆꯦꯝꯕꯨꯔꯤꯦ
ꯑ ꯑ ꯑ ꯇꯝꯃꯦꯌꯦꯦ ꯇꯝꯃꯦꯌꯦꯦꯗ ꯑꯥ ꯇꯝꯅꯤꯡꯉꯗ ꯑꯩꯁꯨ ꯌꯦꯡꯅꯤꯡꯉ ꯉꯁꯤꯗꯤ ꯑꯁ ꯅꯗꯅꯤ
ꯀꯅꯥ ꯀꯅꯥꯕꯨ ꯁꯞꯄꯣꯔꯠ ꯇꯧꯗꯣꯏꯔꯤꯅꯣ
ꯃ ꯃ
ꯀꯅꯥ ꯀꯅꯥ ꯁꯥꯟꯅꯗꯣꯏꯅꯣ ꯈꯪꯕ꯭ꯔꯣ ꯅꯪꯕꯨꯣꯒꯤ ꯌꯦꯡꯁ
ꯑ ꯃꯣꯏꯁꯦ ꯐ꯭ꯔꯥꯟꯁꯀ ꯀꯩꯅꯣ ꯑꯃ ꯍꯥꯏꯅꯦ
ꯇꯞ ꯍꯧꯖꯤꯛ ꯐꯥꯟꯈ꯭ꯔꯕ
ꯍꯅ ꯍꯧꯖꯤꯛꯀꯤ ꯈꯪꯖꯩꯦ
ꯅꯪꯁꯨ ꯍꯟꯗꯒ ꯦꯔꯦ ꯑꯣꯏꯁꯨꯄ ꯦꯁꯤ ꯁꯤꯗ ꯁꯞꯄꯣꯔꯠ ꯃꯦꯁꯤ ꯃꯦꯁꯤ ꯐꯦꯟꯁꯅꯦ ꯍꯥꯏꯔꯒ ꯃꯦꯁꯤ ꯀꯩ ꯂꯝꯒꯤ ꯃꯤꯅꯣ ꯍꯥꯏꯔꯒ ꯕ꯭ꯔꯥꯖꯤꯜ ꯍꯥꯏꯕꯗ ꯅꯪꯈ
ꯑ ꯑꯗꯨ ꯑꯗꯨꯒꯨꯝꯕꯒꯤ ꯀꯩ ꯅꯠꯇꯦꯀꯣ ꯑꯗꯨꯗ ꯃꯗꯁꯤ ꯀꯩ ꯀꯩ ꯇꯧꯔ ꯂꯩ ꯂꯩꯒꯦ
ꯑꯦꯔ ꯆꯥꯠ ꯇꯦꯁ ꯆꯠꯁ ꯁꯠꯇ ꯀꯣꯏꯔꯦ ꯁꯤꯡ ꯌ ꯆꯔꯦ ꯋꯀꯤꯡ ꯆꯠꯂꯦ ꯍꯜꯂꯛꯑꯦ ꯆꯥꯛ ꯆꯔꯦ
ꯌꯥꯝ ꯄꯥꯏꯅ ꯑꯩ ꯑ ꯁ꯭ꯀꯨꯜ ꯍꯥꯒꯠꯂꯦ ꯆꯔꯁ ꯆꯠꯂꯦ ꯆꯠꯄ ꯂꯣꯏꯔꯒ ꯑꯃꯨꯛ ꯍꯜꯂꯛꯑꯦ ꯍꯜꯂꯛꯑꯒ ꯆꯠ ꯂꯣꯏꯔꯒ ꯑꯃꯨꯛ ꯑꯉꯥꯡ ꯀꯣꯟꯕ ꯆꯠꯂꯦ ꯑꯉꯥꯡ ꯀꯣꯜꯂꯦ ꯑꯃꯨ ꯇꯨꯝꯃꯦ ꯇꯨꯝꯕ ꯂꯥꯏꯔꯒ ꯏꯚꯅꯤꯡ ꯇꯔꯁꯨ ꯑꯃꯨꯛ ꯆꯠꯂꯦ ꯆꯠꯂ ꯂꯣꯏꯔꯒ ꯑꯩꯈꯣꯏꯗꯣ ꯉꯁꯤ ꯄꯩꯔ ꯂꯣꯏ ꯀꯩꯅꯣ ꯄꯤꯆꯤꯟ ꯂꯥꯛ ꯈꯣꯠꯄꯣ ꯑꯗꯨꯒꯤ ꯑ ꯇꯨ ꯊꯥꯔꯇꯤꯦ ꯐꯥꯎ ꯀꯥꯔ ꯑꯃꯅꯤꯅꯤ ꯅꯤꯗ ꯑꯃ ꯂꯩꯔꯦ ꯄ꯭ꯔꯦ ꯄ꯭ꯔꯦꯔꯁꯦꯜ ꯍꯥꯏꯅ ꯑꯃ
ꯊꯕꯛ ꯌꯥꯝꯃꯦ ꯅꯪ ꯉꯁꯤ ꯇꯧꯔꯦ ꯍꯌꯦꯡ ꯍꯟꯆꯤꯠꯐꯥꯎ ꯇꯧꯗ꯭ꯔꯁꯨ ꯌꯥꯔꯅꯤ ꯊꯕ ꯅꯉ ꯌꯥ
ꯇꯧꯋꯦ ꯁꯤ ꯌꯥꯝ ꯑꯃ ꯂꯩ ꯔꯁꯤꯟꯗꯦꯟꯁꯤꯅ ꯅꯨꯃꯤꯠ ꯑꯅꯤ ꯑꯍꯨꯝꯗꯤ ꯄꯣꯊꯥꯕ ꯌꯥꯔꯅꯤ
ꯑ ꯌꯨꯝ ꯃꯑꯣꯅꯤꯅꯦ
ꯍꯣꯏ ꯌꯥꯝ ꯅꯩꯅꯅ ꯇꯧꯈ꯭ꯔꯕ ꯃꯤꯁꯤꯗꯤ ꯎꯄꯥꯏ ꯂꯩꯇꯦ ꯑꯩꯈꯣꯏꯗꯤ ꯊꯕꯛ ꯀꯟꯕꯅꯤꯅ
ꯐꯦꯁ ꯀꯩ ꯏꯟꯁꯥꯡ ꯆꯥꯔꯒꯦ ꯀꯠꯂ ꯀꯠꯂ ꯃꯤꯗꯤ ꯀꯟꯕꯅꯦ
ꯍꯥꯏꯅ
ꯁꯃꯅꯣꯡ ꯀꯅꯥ ꯀꯀ ꯀꯔꯤ ꯀꯔꯤ ꯁꯥꯕꯅꯣ ꯑꯣꯞꯁꯥ ꯁꯟꯁꯥ
ꯆꯥꯅꯤ ꯈꯗ ꯑꯣꯁ
ꯃꯤꯗꯤ ꯑꯍꯥꯎꯕ ꯉꯥꯛꯇ ꯆꯥꯏꯀꯣ
ꯑ ꯀ ꯨꯡ ꯑꯣꯏꯅ ꯂꯣꯏꯅ ꯂꯣꯏꯅꯦ ꯁꯥ ꯃꯅꯨꯡꯗꯗꯣ ꯑꯩꯒꯤ ꯗꯤꯁꯌꯔꯒꯤ ꯑꯍꯥꯟꯕꯃꯤꯕ ꯆꯥꯕꯗꯣ ꯑꯩ ꯆꯥꯕꯅꯤꯕ ꯑꯩꯈꯣꯏ ꯏꯃꯥꯅꯤ ꯏꯄꯥꯅꯤ ꯑꯩꯅꯤ ꯏꯕꯨꯡꯅꯤ ꯑꯩꯈꯣꯏ ꯃꯔꯤ ꯐꯃꯒ ꯆꯥꯕꯅꯤꯕ ꯑꯗꯣ ꯑꯩꯅ ꯑꯩꯈꯣꯏ
ꯍ ꯍ ꯐꯔꯦ ꯑꯗꯒꯤ ꯍꯟꯖꯥꯡ ꯑꯍꯥꯎꯕ ꯉꯥꯛꯇ ꯆꯥꯏ ꯑꯗꯨꯒ ꯂꯥꯏꯐ ꯏꯁꯇꯥꯏꯜꯗꯤ ꯀꯩꯩꯅꯣꯅꯤ ꯀꯣ ꯃꯗꯤꯗꯦ ꯍꯦꯦꯀ ꯅꯣꯏꯅ
ꯍꯦꯡ ꯅꯦ ꯅꯣꯏ ꯅꯣꯏ ꯅꯣꯏꯒꯤ ꯂꯥꯏꯐ ꯏꯁꯇꯥꯏꯜꯅ ꯍꯦꯟꯅ ꯀꯠꯂꯛꯀꯁꯦ ꯑꯩꯈꯣꯏꯗꯤ ꯅꯣꯏꯗꯤ ꯑꯗꯨꯝ ꯆꯥꯔꯒꯛ ꯆꯥꯔꯒ ꯇꯨꯝꯃ ꯆꯥꯔ ꯇꯨꯝꯉ ꯑꯗꯨꯝ ꯏꯩꯅ ꯅꯪꯗꯦ ꯅꯂ ꯑꯁ ꯍ ꯅ ꯀꯂ ꯀꯩ
ꯅꯪ ꯑꯣꯟꯅ ꯁꯤꯔꯣ ꯑꯗꯨꯗ
ꯑꯍꯣꯏ ꯌꯥꯔꯦ ꯑꯗꯨꯝ ꯑꯣ ꯌꯥꯏꯌꯦ ꯌꯥꯏ ꯆꯦꯟꯖ ꯇꯧꯕ ꯌꯥꯏꯌꯦ ꯑꯗꯨ ꯑꯗꯨ ꯆꯦꯟꯖ ꯇꯧꯕ ꯌꯥꯏ ꯑꯗꯨꯗꯤ ꯌꯥꯏꯗ
ꯍ ꯍꯔꯗꯤ ꯌꯥꯝ ꯃꯉꯗꯑ
ꯇꯅꯤ ꯇꯥ ꯇꯥꯅꯤ ꯇꯣꯕꯨ ꯏꯅꯤ ꯀꯩꯅꯩꯅꯣ ꯇ ꯑꯗꯨꯗꯤ ꯌꯥꯗꯒ ꯑꯗꯨꯗ ꯅꯪꯒꯤ ꯑ ꯍꯌꯦꯡꯗꯤ ꯀꯥꯏꯆꯒꯅꯤ ꯌꯨꯝ ꯂꯩꯒꯗ꯭ꯔꯥ ꯑꯗꯨꯝ ꯆꯥꯔꯒ ꯑꯃꯨꯛ ꯇꯨꯝꯖꯔ
ꯑꯩ ꯍꯟꯗꯛ ꯊꯕꯛ ꯇꯧꯋꯦꯕꯀꯣ ꯊꯕꯛ ꯑꯩ ꯑꯣꯐꯤꯁ ꯀꯥꯏꯔꯦ
ꯑꯣ ꯀ ꯑꯣ ꯅꯪ ꯀꯩꯅꯣ ꯖꯣꯕ ꯑꯦꯄ꯭ꯂꯥꯏ ꯇꯧꯋꯦ ꯍꯥꯏꯔꯗꯨꯣ ꯐꯪꯈ꯭ꯔꯕꯣ
ꯐꯪ꯭ꯔꯦ ꯑꯡ ꯑꯣꯐꯤꯁ ꯑꯇꯩꯅꯦ ꯑꯩꯒꯤꯦ ꯆꯣ ꯇꯣ ꯄꯨꯡ ꯃꯥꯄꯜꯗ ꯍꯧꯒꯜꯂꯦꯗꯅ
ꯑ
ꯃꯄꯥꯟ ꯄꯗꯦ ꯍꯒꯜꯂꯒ ꯄꯨꯡ ꯇꯔꯥ ꯑꯗꯨꯗ ꯆꯠ ꯆꯗꯣꯏꯅꯤꯗꯅ ꯆꯥꯛ ꯆꯥꯔꯒ ꯑꯃꯨꯛ ꯇꯨꯝꯗꯣꯏꯅꯦ ꯑꯃꯨꯛ ꯇꯨꯝꯃꯒ ꯑꯋꯜꯂꯒ ꯑꯃ ꯋꯥ ꯏꯡ ꯆꯠꯠꯇꯅꯤ ꯂꯥꯛꯒꯦ ꯑꯨꯛ ꯆꯥꯔ ꯈꯛꯇꯝ ꯂꯩꯣꯏꯅ ꯎ ꯑꯩ ꯊꯕꯛ ꯐꯪꯈ꯭ꯔꯦ
ꯑꯣ ꯑꯩꯁꯨ ꯑꯩꯁꯨ ꯀꯨꯏ ꯀꯨꯏꯔꯦꯔꯣꯏꯦ ꯈꯜꯂꯦꯍꯦ ꯑꯩꯒꯤꯁꯨ ꯀꯣꯏ ꯒꯥ ꯑꯦꯁꯨ ꯀꯣ ꯄꯩꯁꯥꯅ ꯍꯥꯅꯤ ꯄꯦꯡꯕ ꯄꯩꯁꯥ ꯖꯕ ꯑꯃ ꯚꯣꯔꯔꯃꯦꯟ ꯕ ꯀ ꯄꯩꯁꯥꯅꯅꯕ
ꯌꯥꯝ ꯐꯩꯀꯣ ꯃꯤꯁꯦ ꯇꯨꯜꯍꯥꯎꯧꯕ ꯆꯥꯒꯗꯧꯔꯤ
ꯎꯝ ꯊꯟꯗꯗ꯭ꯔ ꯈꯂꯤ ꯑꯁ ꯈꯟꯕꯨ ꯈꯜꯂꯗꯤ ꯅꯪ ꯅꯪꯅ ꯑꯄꯥꯝꯕ ꯎ
ꯈꯤꯇꯪ ꯋꯥꯔꯤꯁꯨ ꯇꯨꯝꯅꯤꯡꯉꯤ ꯁꯥꯔꯚꯤꯁꯀꯤ ꯊꯕꯛ ꯊꯕꯛ ꯁꯥꯔꯚꯤꯁꯀꯤ ꯋꯥꯔꯤ ꯌꯥꯗ
ꯑꯗꯨ ꯑꯩ ꯑꯩꯅ ꯑꯩꯅ ꯑꯩꯅ ꯇꯥꯕꯗꯤꯀꯣ
ꯀꯔ ꯌꯥꯅ
ꯐꯖꯅ ꯀꯟꯅ ꯇꯧꯕ ꯑꯃ ꯂꯩ ꯌꯥ
ꯀꯔꯤ ꯑꯃꯨꯛ ꯑꯃꯨꯛ ꯍꯥꯏꯌꯅ ꯀꯔꯤ ꯇꯥꯒꯦ ꯇꯥꯔꯕ
ꯑꯗ ꯌꯥꯝ ꯐꯩꯅ ꯅꯨꯡꯗꯤ
ꯀ ꯑꯩ ꯌꯥꯝ ꯐꯩꯌꯥ ꯎ ꯑꯩ ꯌꯥꯝ ꯑꯩꯗꯤ ꯌꯥꯝ ꯐꯕꯅꯦ ꯀꯅꯥꯅ ꯑꯩ ꯐꯠꯇꯦ ꯍꯥꯏꯔꯣ ꯑꯩꯗꯤ ꯌꯥꯝ ꯐꯕ ꯃꯤꯅꯦ ꯀꯔꯤꯉ
ꯗꯦ ꯅꯪꯤ ꯅꯪꯂꯤ ꯈ ꯈꯨꯅꯤꯌꯥ ꯃꯜ ꯑꯗꯨꯒ ꯅꯪꯁꯦ ꯌꯥꯝ ꯐ ꯌꯥꯝ ꯐꯠꯂꯦ ꯍꯥꯏꯕ ꯑꯗꯨꯒꯤ ꯅꯆꯤꯟ ꯌꯥꯝ ꯊꯤꯒꯠꯂꯦ ꯍꯥꯏꯏ ꯅꯪꯁꯦ
ꯀꯛꯀꯅꯅ ꯅꯝꯕꯔ ꯄꯤꯔꯛ ꯑꯝꯗ ꯇꯧꯒꯦ
ꯑꯣꯏꯗꯕ ꯉꯥꯛ ꯉ ꯅꯪ
ꯈꯔ ꯅꯩꯒꯦ ꯀꯅꯥ ꯍꯥꯏꯅ
ꯑꯗꯨꯅ ꯑꯗꯨ ꯆꯤꯒꯥꯏ ꯈꯥꯡꯪꯅꯤꯅ ꯈꯨꯣꯟꯅꯤ ꯌꯥ ꯐꯖꯔꯅꯤ
ꯑꯩ ꯈꯟꯗ ꯅꯨꯄꯥꯔꯣ ꯅꯨꯄꯤꯔꯣ
ꯍꯪꯦ ꯑꯗꯨꯗꯤ ꯅ ꯑꯗꯨꯝ ꯆꯂꯒꯌꯦꯉ
ꯁꯔꯌꯥꯝ ꯇꯨꯔꯥꯟ ꯁꯔ ꯇꯔꯩꯅ ꯏꯁꯂꯥꯁꯇꯀ ꯀꯅꯥ ꯑꯣꯏꯖꯠꯅꯣ ꯍ ꯃꯥ ꯅꯅꯥꯪꯉꯣꯟꯗ ꯉꯣ ꯑꯩꯉꯣꯟꯗ ꯑꯔꯝꯕ ꯃꯤꯗꯣꯒꯣ ꯆꯥꯕ ꯃꯤ ꯑꯣꯏꯔꯝꯗꯧ ꯃꯥꯜꯂꯤ
ꯑꯗꯨ ꯖꯨꯀꯣ ꯆꯥꯕ ꯃꯤꯅꯤꯗ ꯃꯥꯗꯤ ꯌꯥꯝ ꯐꯩꯌꯦꯗ
ꯁꯤ ꯅꯪ ꯀꯃꯥꯏ ꯈꯉ ꯀꯃꯥꯏ ꯈꯪꯉꯦꯕ ꯅꯪꯗꯤ
ꯑ ꯑꯩꯁꯨꯦ ꯑꯗꯨꯝ ꯃꯥꯒ ꯑꯗꯨꯝ
ꯀꯃꯥꯏ ꯈ ꯈꯪꯉꯤꯕ ꯅꯪ ꯅꯪ ꯑꯩ ꯑꯩ ꯏꯕꯥꯅꯤꯁꯨ ꯑꯗꯨꯝ ꯇꯤꯟꯅꯩ ꯑ ꯅꯪ ꯑꯩ ꯃꯔꯥꯝ ꯈꯪꯗꯦ ꯅꯪ ꯅꯪ ꯃꯥꯒꯤ ꯃꯔꯝ ꯀꯃꯥꯏ ꯪꯗꯅ ꯁꯤꯦꯔꯥꯟꯗ꯭ꯔꯥꯥꯟ ꯔꯅ ꯍꯥꯏ ꯑꯗꯨꯅ ꯊꯥꯖꯕꯦ ꯔ ꯃꯅ ꯑ
ꯇꯨꯃ ꯑꯣ ꯆꯨꯝꯕꯒꯤꯔ ꯌꯥꯝ ꯀꯩꯅꯩꯅꯣ ꯐꯥꯏꯔ ꯍꯥꯏꯏꯅꯤ
ꯁꯥꯗꯦ ꯁꯥꯗꯦ ꯀꯥꯏꯅ ꯄꯟꯣꯅꯣ ꯏꯗ ꯅ ꯀꯔꯤ ꯆꯁ ꯆꯜꯂꯣ ꯑꯗꯨꯒ ꯅꯪ ꯁꯟ ꯁꯟ ꯁꯟ ꯃꯅꯨꯡꯁꯥꯗ ꯃꯅꯨꯡꯁꯥꯗ ꯀꯩ ꯀꯩ ꯍꯥꯞꯄꯒꯦꯅ
ꯈꯪꯗꯦ ꯀꯩ ꯀꯩ ꯍꯥꯕ꯭ꯔꯥ
ꯎꯍꯨꯝ
ꯑꯗꯨ ꯅꯪ ꯗ꯭ꯔꯃꯥ ꯒꯨꯝꯗꯤ ꯌꯦꯡꯗ꯭ꯔꯣ
ꯌꯦꯡꯗꯦ ꯑꯗꯨꯒꯨꯝꯕ ꯍꯩꯅꯗꯦ ꯌꯦꯡ ꯌꯦꯡꯗꯤ ꯌꯦꯡꯗꯤ ꯌꯦꯡꯉꯦꯕꯀꯣ ꯃꯣꯏ ꯔꯣꯃꯥꯟꯁ ꯁꯤꯒꯨꯝꯕ ꯌꯦꯡꯉꯗꯤ ꯗ꯭ꯔꯃꯥ ꯂꯣꯏꯔꯁꯨ ꯍꯞꯇꯥ ꯑꯅꯤꯒꯨꯝꯕ ꯑꯗꯨꯝ ꯋꯥ ꯈꯜ ꯂꯩꯅꯥ ꯇꯧꯔꯤꯕꯒꯦ
ꯑꯗꯨꯃꯥꯏ ꯑꯣ ꯍꯍ ꯑꯗꯨꯃꯥꯏ ꯇꯧꯕ꯭ꯔꯣ ꯑꯁ ꯑꯑ ꯅꯪꯗꯤ ꯌꯥꯝ ꯁꯣꯜꯂꯦꯗ ꯑꯗꯨꯗꯤ
ꯇ꯭ꯔꯥ ꯅꯨꯡꯉꯥꯏꯇꯕ ꯍꯥꯏꯗ ꯑꯗꯨꯃꯥꯏꯅ ꯇꯧꯕꯅꯦꯕ ꯑꯩ ꯇꯧ
ꯑꯗ꯭ꯔꯩ ꯅꯪꯗꯤ ꯌꯥꯝ ꯁꯣꯏꯅ ꯑꯗꯨꯗꯤ
ꯑꯗꯨꯅꯦ ꯑ ꯑꯗꯨꯒꯤꯅꯤ ꯌꯦꯡꯗ꯭ꯔꯤꯗꯣ ꯑꯗꯨꯒꯤꯅꯤ ꯑꯗꯩ ꯑꯩꯁ ꯑꯩꯁ ꯑꯩꯁ ꯁꯟ ꯒꯨꯝꯕ
ꯎꯝ ꯌꯥꯝꯅ ꯏꯃꯣꯁꯅꯦꯜ ꯇꯧꯕ ꯃꯥꯜꯂꯦ ꯅꯪꯁꯦ
ꯃꯥꯅꯦ ꯏꯃꯣꯁꯅꯦꯜ ꯃꯤꯅꯤ ꯂꯥꯁꯇ ꯍꯥꯠ ꯑꯗꯨꯅꯦ ꯊꯝꯃꯣꯏ ꯊꯝꯃꯣꯏ ꯂꯩꯅꯥ ꯑꯗꯨꯝ ꯅꯥꯒꯟꯕꯅꯦ
ꯑꯣ ꯍꯣꯏ ꯄꯛ ꯄꯛꯇ꯭ꯔꯗꯤ ꯌꯦꯡꯒꯅꯨ ꯄꯛꯇ꯭ꯔꯗꯤ ꯇꯧꯒꯅꯨ ꯑꯩꯗꯤꯀꯣ ꯑꯗꯨ ꯑꯗꯨꯒꯨꯝꯕ ꯑꯗꯨꯝ ꯌꯦꯡꯒ꯭ꯔꯝꯅꯤꯅꯀꯣ ꯑꯗꯨꯝ ꯍꯩꯅꯕꯤ ꯑꯣꯏꯌꯦꯕ ꯌꯦꯡꯗꯗꯤ ꯂꯩꯕ ꯉꯝꯗ꯭ꯔꯦ ꯑꯩꯈꯣꯏꯗꯤ
ꯃꯤ ꯑꯍꯝ ꯊꯃꯣꯏꯒꯁꯦ ꯀꯩꯅꯣ ꯇꯧꯔꯦꯕ ꯕ꯭ꯔꯣꯀꯟ ꯑꯣꯏꯃꯟꯕꯒꯤ ꯑꯗꯨꯒꯨꯝꯕ ꯆꯪꯗ꯭ꯔꯦꯕ ꯑꯩ ꯑꯁ ꯍꯥꯟꯅꯗꯤ ꯇꯧꯔꯝꯕꯅꯦ ꯑꯗꯣ ꯍꯟꯗꯛ ꯍꯟꯗꯛꯇꯤ ꯁꯨꯃꯥꯏꯅ ꯗ꯭ꯔꯃꯥ ꯁꯤ ꯌꯦꯡꯗ꯭ꯔꯦ ꯑꯗꯨ ꯇꯧꯗ꯭ꯔꯦ
ꯇꯧꯔꯝ ꯑꯩꯁꯦ ꯅꯪꯁꯦ ꯃꯇꯝ ꯂꯩ ꯑꯩꯕꯨ ꯂꯩꯗꯕ ꯃꯥꯟꯗ ꯏꯡꯉꯦ ꯇꯨꯝꯕꯒ ꯆꯥꯕꯒꯅ ꯑꯗꯨꯝ ꯂꯩꯅꯤꯅ
ꯑꯗꯨꯅꯦ ꯕꯣꯜ ꯍꯧꯔꯕꯣ ꯅꯣꯏ ꯅꯣꯏ ꯀꯅꯥ ꯀꯅꯥ ꯕꯣꯜ ꯌꯦꯡꯗꯣꯏꯅꯣ
ꯏꯅꯥ ꯄꯥꯁꯅꯤ ꯌꯥꯝ ꯃꯥꯏ
ꯏꯅꯥꯎꯅꯨꯄꯥꯒꯤ ꯌꯦꯡꯗꯅ ꯑꯩ ꯑꯩꯗꯤ ꯏꯁ꯭ꯄꯦꯟꯗ ꯁꯞꯄꯣꯔꯠ ꯇꯧꯒꯦ ꯇꯧꯕꯅꯦ ꯑꯗ ꯌꯥꯝꯃꯜꯗꯣ ꯈꯔ ꯑꯩ ꯏ ꯌꯥꯗꯕ ꯃꯤ ꯌꯥꯎ ꯃꯥꯗ ꯀ ꯆꯄ꯭ꯔꯤ ꯔꯤꯕꯔ
ꯍꯧꯖꯤꯛ ꯍꯧꯖꯤꯛꯁꯦ ꯀꯅꯥ ꯀꯅꯥꯔꯣ
ꯑꯗꯨ ꯑꯗꯨꯅ ꯄꯥꯗ ꯌꯥ ꯑꯗꯨꯅꯤ ꯁꯄ ꯁꯄ ꯂꯩꯅꯏ ꯏꯁꯄꯦꯟꯒ ꯁꯄꯦꯟꯦꯟꯒ ꯁꯧꯗꯤ ꯑꯔꯥꯕꯌꯥꯥ ꯑꯗꯨꯒ
ꯁꯄꯣꯔꯔ
ꯑꯩ ꯏꯁꯄꯦꯟ ꯑꯩ ꯏꯁꯄꯦꯟꯗ ꯑꯩ ꯑꯩ ꯁꯞꯄꯣꯔꯠ ꯁꯞꯄꯣꯔꯠ ꯌꯥꯎꯗꯦ ꯍꯥꯏꯔꯗ ꯁꯄꯦꯟ
ꯌꯥꯔꯗ ꯄꯨꯅꯖꯔꯦꯟꯖꯤꯦ ꯌꯥꯝ ꯇ ꯈꯨꯊꯕ ꯃꯥꯅꯦꯁ ꯐꯦꯟꯕꯣ
ꯄ꯭ꯂꯦꯗ ꯀꯃꯥꯏꯅ ꯇꯧꯒꯦꯅꯀꯣ ꯑꯩꯗꯤ ꯕ꯭ꯔꯥꯖꯤꯜꯒ ꯀꯩꯅꯣ ꯂꯩꯔꯦ ꯐ꯭ꯔꯥꯟꯁ ꯂꯩꯔꯦ ꯑꯗꯨꯒ ꯖꯄꯥꯟ ꯂꯩꯔꯦ ꯀꯣꯔꯤꯌꯥ ꯂꯩꯔꯦ
ꯑꯩꯁꯨ ꯌꯦꯡꯉꯒꯦ ꯅꯪꯁꯨ ꯁꯞꯄꯣꯔꯠ ꯐꯖꯅ ꯇꯧꯔ ꯑꯩꯁꯨ ꯐꯖꯅ ꯇꯧꯔꯒꯦ ꯎꯝ ꯄꯔꯦ ꯃ ꯄ ꯀ ꯆꯉ ꯑ ꯍꯣꯏ ꯍꯣꯏ ꯎ ꯎꯝ
ꯑ ꯊꯃꯨꯋꯦ
ꯌꯥꯗ ꯅꯖ